ꯇꯥꯕ꯭ꯔꯣ ꯉꯁꯥꯏꯒꯤ ꯋꯥꯔꯤꯗꯣ ꯍꯥꯏꯗꯤ ꯂ ꯍꯥꯏꯗꯤ ꯍꯥꯏꯔꯒ ꯃꯨꯠꯈ꯭ꯔꯦ ꯑꯃꯨꯛ
ꯅꯣꯏꯒꯤ ꯔꯨꯝ ꯑꯩꯒꯤ ꯏꯅꯥꯎꯅꯨꯄꯥ ꯎꯕꯒꯤꯀꯣ
ꯇꯥꯕ꯭ꯔꯣ ꯑꯗꯣ ꯅꯨꯡ ꯂꯥꯢꯕ ꯌꯥꯝ ꯅꯨꯡꯉꯥꯏ ꯃꯤꯅ ꯅꯍꯥꯟ ꯍꯥꯏ ꯍꯥꯏꯔꯦ
ꯍꯥꯏꯗꯤ ꯑꯗꯨꯝ ꯆꯥꯎꯕꯅꯤꯅ
ꯑꯁꯤꯗꯀꯣ ꯂꯩꯗꯨꯁꯨ ꯅꯨꯡꯉꯥꯏ
ꯎꯝ ꯑꯗꯨꯗ ꯇꯨꯝ ꯂꯩꯌꯨꯗꯅ
ꯍꯔꯃꯥꯏ
ꯅꯨꯡꯉꯥꯏꯌꯦꯗꯅ ꯋꯥꯁꯔꯨꯝꯁꯨ ꯐꯥꯏꯌꯦ ꯍꯥ
ꯀꯅ ꯀꯥꯣ ꯆ ꯆ ꯑ
ꯑꯣ ꯍꯣꯏ ꯑꯩꯁꯨ ꯄꯥꯝꯃꯦ ꯇꯣꯉꯥꯟ ꯇꯣꯉꯥꯟꯅꯀꯣ
ꯍ
ꯃꯣꯏꯁꯨ ꯅꯨꯄꯥꯅꯤꯅ ꯍꯣꯢ
ꯅ ꯃꯁ ꯇꯥꯕꯗꯨ ꯀꯥꯏ ꯗꯦꯔꯗꯣ ꯀꯥꯏ
ꯎꯝ ꯑꯗꯨꯅꯦ
ꯑꯣ
ꯎꯝ
ꯎ ꯍꯥꯏꯗꯣ ꯑꯗꯨ ꯂꯩꯗꯦ ꯑꯗꯨꯃꯥꯏꯅ ꯎ
ꯀꯥꯏꯗ ꯊꯤꯁꯦꯔꯜ ꯈꯪꯗꯦ ꯀꯣꯏꯁꯦ ꯑꯃꯨꯛ ꯊꯤꯕ ꯍꯧꯗꯨꯢꯅꯦ ꯂꯣꯢꯔꯒꯗꯤ ꯊꯤꯕ ꯍꯧꯔꯅꯤ
ꯥꯍꯣꯢ
ꯃꯥꯒ ꯇꯗ ꯁꯤ ꯁꯤꯃꯤ ꯂꯅꯥꯅꯦ
ꯀꯔꯤ
ꯅ ꯏꯟꯅ ꯎꯝꯄꯤꯒ ꯀꯣ ꯇꯥꯗꯕ꯭ꯔꯥ
ꯎꯝ ꯇꯥꯔꯦ ꯅꯪ ꯅꯥꯈꯣꯟ
ꯅꯪꯒꯤ ꯅꯅꯥꯎꯄꯤ ꯑꯗꯥ ꯑꯃ ꯂꯩꯕꯗꯣ ꯗ ꯑꯗꯨꯒ ꯊꯤꯃꯤꯟꯅꯔꯣ ꯍꯥꯢꯕꯅꯤꯗ
ꯎꯝ ꯃꯥꯗꯤ ꯀꯩꯅꯣ ꯃꯣꯏ ꯂꯥꯛꯇ꯭ꯔꯀꯥꯟꯗ ꯆꯠꯂꯅꯤ ꯑꯩꯈꯣꯏꯒ ꯂꯩꯃꯤꯟꯅꯔꯗꯤꯀꯣ ꯐꯔꯥꯛ ꯇꯥꯔꯅꯤ ꯑꯗꯨꯒꯤ ꯃꯥꯗꯤ ꯑꯥꯗꯅꯤꯗꯅ ꯑꯩꯈꯣꯏ ꯏꯅꯥꯎꯅꯨꯄꯥꯒ ꯂꯥꯛ ꯏꯊꯟꯇ ꯑꯣꯏꯔꯗꯤ ꯀꯩꯁꯨ ꯀꯥꯏꯗꯦ ꯑꯗꯨꯢꯁꯨ ꯏꯅꯥꯎ ꯅꯨꯄꯥ ꯂꯩꯕꯅꯤꯅ ꯌꯥꯔꯔꯣꯏ
ꯑꯊꯄ ꯍꯥꯏꯗꯤ ꯍꯥꯏꯕꯅꯤꯒꯣ
ꯑꯩꯈꯣꯏ ꯇꯥꯎꯒꯅꯤ ꯃꯥ ꯃꯥ ꯑꯗꯨ ꯍꯥꯏꯕꯅꯤ ꯃꯥ ꯂꯥꯛꯑ ꯀꯟꯗ ꯊꯤꯃꯤꯟꯅꯁꯦ ꯃꯥꯒꯤꯁꯨ ꯑꯩꯒꯤꯁꯨ ꯊꯤ
ꯐ ꯃꯥꯥꯗꯣꯒꯣꯁꯇꯝ ꯃꯅꯤꯁ ꯃꯥꯗꯣ
ꯃꯥ ꯍꯣꯁꯇꯦꯜ ꯂꯩꯅꯤꯡꯗꯦ ꯍꯥꯏꯌꯦ
ꯃꯥꯗꯤ ꯂꯩꯅꯤꯡꯉꯤ ꯍꯥꯢꯌꯦ ꯍꯥꯏꯗꯤ ꯃꯥꯗꯣ ꯎꯝ ꯅꯅꯥꯎ ꯅꯨꯄꯥꯒ ꯂꯩꯃꯤꯟ ꯍꯥꯏꯒꯤ ꯃꯥꯒ ꯂꯩ ꯑꯦ ꯈꯔꯗꯤ ꯋꯥꯡꯕꯅꯤꯅ ꯑꯗꯨ ꯆꯥꯛ ꯊꯣꯡꯕ ꯑꯗꯨ ꯑꯗꯥ ꯏꯟꯁꯥꯡ ꯂꯥꯎ ꯑꯗꯨ ꯑꯗꯨꯁꯨ ꯌꯥꯝ ꯅꯨꯡꯉꯥꯏꯌꯦ ꯃꯥ
ꯎꯝ ꯑꯩꯗꯣ ꯇꯔꯦꯟ ꯇꯤ ꯅꯨꯡꯉꯥꯏꯕꯗꯤ ꯅꯨꯡꯉꯥꯏꯌꯦ ꯍꯣꯏ ꯑꯗꯨꯁꯨ ꯆꯥꯛ ꯏꯟꯁꯥꯡ ꯍꯥꯎꯗꯕꯗꯣ ꯍꯥꯏꯗꯤ ꯄꯥꯝꯗꯦ ꯑꯗꯨ ꯋꯥꯏꯑꯦꯗꯅ ꯑꯩꯈꯣꯏꯗꯤ ꯎꯝ ꯑꯩꯈꯣꯏꯗꯤ ꯑꯦꯛꯁꯄꯤꯔꯤꯌꯦꯟꯁ ꯇꯥꯕꯅꯤꯅ
ꯀꯔꯤꯁꯨ ꯈꯪꯗꯦ ꯍꯥꯢꯌꯦ ꯃꯥꯒꯤ ꯅꯨꯄꯥꯗꯣ
ꯍꯣꯁꯇꯦꯜꯗꯗꯤ ꯍꯣꯏ ꯅꯨꯡꯉꯥꯏꯌꯦ ꯔꯦꯟꯗꯒꯤꯗꯤ ꯍꯦꯟꯅ ꯅꯨꯡꯉꯥꯏꯔꯁꯨ ꯌꯦꯟꯁꯥꯟ ꯍꯥꯎꯇꯕꯩ ꯋꯥꯅꯤꯗ
ꯑꯣ ꯎ
ꯌꯦꯟꯖꯥꯡ ꯍꯥꯎꯔꯗꯤ ꯑꯩꯁꯨ ꯂꯥꯏꯔꯝꯃꯅꯤ ꯏꯟꯖꯥꯡ ꯂꯥꯛ ꯑꯁ ꯍꯥꯎꯗꯦ ꯌꯥꯝ ꯋꯥꯏ ꯑꯩꯈꯣꯏ ꯆꯥꯛ ꯂꯥꯝꯂꯒ ꯉꯥꯏꯔꯒ ꯂꯥꯏꯕꯗꯣ ꯄꯩꯁꯥꯁꯨ ꯅꯨꯡꯇꯤꯒꯤ ꯂꯥꯏꯕꯁꯨ ꯅꯠꯇꯦ ꯑꯩꯈꯣꯏꯗꯤ ꯑꯩꯈꯣꯏ ꯄꯩꯁꯥ ꯂꯥꯏꯔ ꯀꯥꯟꯗ ꯈꯥꯡꯉꯤꯗꯅ
ꯈꯣꯏꯇ ꯁ
ꯑꯗꯨꯒꯤꯅꯤ ꯄꯩꯁꯥ ꯂꯥꯏꯔꯗꯤ ꯑꯃꯨꯛ ꯂꯩꯊꯣꯛꯀꯅꯤ
ꯑꯣꯅ ꯏꯒꯦ ꯑ ꯆꯥꯝꯃꯉꯗꯤ ꯂꯩꯒꯗꯕꯥ ꯑꯗꯨꯒ ꯅꯨꯡꯇꯤꯒꯤ ꯆꯥꯝꯃ ꯆꯥꯝꯃ ꯆꯠꯒꯅꯤ
ꯑꯗꯨꯒꯤꯅꯦ
ꯏ
ꯎꯝ ꯑꯩꯈꯣꯏ ꯄꯨꯀꯦꯝꯅꯤꯒꯤ ꯑꯃꯨꯛ ꯂꯩꯔꯔꯣꯏ
ꯔ ꯑꯩ ꯢꯅꯥꯎꯅꯨꯄꯥ ꯂꯩ ꯀꯦꯖꯤ
ꯑꯗꯨꯒꯤꯅꯦ ꯑꯩꯁꯨ ꯂꯩꯒꯅꯤ ꯄꯤ ꯖꯤꯒꯤ ꯍꯣꯁꯇꯦꯜꯗ ꯑꯩꯈꯣꯏ ꯆꯥꯛ ꯌꯦꯟꯖꯥꯡ ꯈꯛꯇ ꯊꯣꯡꯕꯁꯨ ꯌꯥꯕ ꯃꯐꯝ ꯃꯌꯥꯝ ꯂꯥꯛꯑꯦꯗꯅ
ꯍꯣꯢ
ꯑꯗꯨꯗ ꯑꯩꯁꯨ ꯂꯩꯒꯅꯤ
ꯎꯝ
ꯑꯁ ꯀꯣꯏ ꯏꯅꯥꯎ ꯂꯩꯕꯁꯤꯗꯤ
ꯃꯣꯏꯒꯤ
ꯅꯨꯄꯤ ꯑꯣꯏꯔꯗꯤ ꯈꯔ ꯐꯒꯗꯕ ꯅꯨꯄꯥ ꯑꯣꯏꯕꯒꯤꯅꯤ
ꯑꯣ ꯍꯧꯖꯤꯛ ꯀꯥꯟꯁ‌ꯦ ꯌꯥꯝ ꯄꯪꯕꯅꯦ ꯃꯥꯗꯣ ꯑꯗꯨꯃꯥꯏꯅ ꯑꯗꯨꯗꯀ‌ꯣ ꯑꯗꯨ
ꯎꯝ
ꯅꯍꯥꯟꯒꯤ ꯑꯗꯨꯃꯥꯏ ꯇꯧꯗ‌ꯦꯕ ꯑꯗꯨꯝ ꯅꯥꯕ ꯉꯥꯛꯇꯅꯤ
ꯑꯣꯏꯊꯣꯛꯄ ꯋꯥꯅꯤꯗ
ꯉꯔꯥꯡ ꯑꯩ ꯍꯜꯂꯛꯕ ꯀꯥꯟꯗꯀꯣ ꯌꯦꯟꯁꯥꯡꯅ ꯂꯥꯎꯕ ꯀꯥꯎꯅꯤ
ꯎꯝ
ꯄꯥꯏꯂꯩꯇ‌ꯦ
ꯍꯨꯏꯁꯨ ꯃꯔ ꯃꯔꯛꯇ ꯃꯥꯁꯦ ꯑꯉꯥꯡ ꯌꯥꯝ ꯑꯣꯏꯌꯦꯕ ꯑꯩꯈꯣꯏꯅ ꯃꯣꯃꯣꯏꯕꯨ ꯂꯨꯅꯇꯥꯎ ꯅꯨꯡꯁꯤꯔꯒ ꯇꯥꯎꯕꯗ ꯃꯣꯏ ꯈꯪꯗꯕ ꯑꯗꯨꯒꯤ
ꯎꯝ
ꯃꯔꯛ ꯃꯔꯛꯇ ꯁꯥꯎꯅꯤꯡꯕ ꯐꯥꯎꯋꯦꯅꯦ ꯅꯈꯣꯏꯁꯨ
ꯉꯁꯤꯁꯨ ꯑꯩ ꯃꯥꯒꯤ ꯌꯨꯅꯤꯐ ꯐ‌ꯣꯝ ꯂꯩꯕ ꯆꯠꯁꯦꯅ ꯌꯥꯒꯗ꯭ꯔꯥ ꯅꯪ ꯅꯨꯡꯊꯤꯟꯒꯨꯝꯕꯗ ꯍꯣꯔꯦ ꯑꯥ ꯇꯨꯝ-ꯇꯨꯝꯕ ꯂꯣꯏꯔꯀꯥꯟꯗꯅ ꯑꯩ ꯐꯖꯅ ꯉꯥꯡꯕꯅꯦꯕ ꯍꯥꯏ ꯕꯅꯤꯕ ꯑꯗꯨꯒ ꯁꯥꯎꯋꯦ ꯂꯩꯕ ꯉꯝꯃꯔꯣꯏ ꯍꯥꯏꯔꯒ ꯁꯥꯎꯔꯒꯀꯣ
ꯎꯝ ꯑꯗꯨ ꯑꯗꯨ ꯐꯖꯅ ꯍꯥꯏꯕꯅꯦꯕ ꯑꯈꯣꯏꯅ ꯁꯥꯎ ꯁꯥꯎꯅ ꯍꯥꯏꯔꯗꯤ ꯃꯣꯏꯒꯤ ꯁꯨꯃꯥꯏꯅ ꯍꯥꯏꯔꯁꯨ ꯑꯈꯣꯏꯁꯨ ꯑꯣ ꯑꯩꯅꯅꯦ ꯍꯥꯏꯕ ꯋꯥꯈꯜ ꯑꯃ ꯂꯩꯒꯅꯤꯗꯅ ꯗꯨꯁꯨ ꯑꯈꯣꯏ ꯐꯖꯥꯅ ꯉꯥꯡꯔ ꯀꯥꯟꯗ ꯃꯣꯏꯅ ꯁꯥꯎꯕꯒꯨꯝ ꯇꯧꯔꯒ ꯑꯩꯈꯣꯏꯗ ꯋꯥ ꯉꯥꯡꯕꯗꯣ ꯅꯨꯡꯉꯥꯏ ꯑꯗꯨꯝ‌ ꯁꯥꯎꯅꯤꯡꯕ ꯑꯃꯨꯛ ꯐꯥꯎꯕ ꯃꯇꯝꯁꯨ ꯂꯩꯗꯅ
ꯅꯨꯄꯥꯅꯤꯅ ꯍꯧꯖꯤꯛꯇꯤ ꯃꯣꯏ
ꯑꯗꯨ
ꯑꯗꯨꯒꯤ ꯃꯇꯥꯝꯅꯦꯅ ꯍꯥꯏꯕꯒ ꯑꯈꯣꯏ ꯑꯈꯣꯏꯒꯤ ꯏꯁꯥꯅ
ꯃꯥꯅ ꯆꯨꯝꯕ ꯇꯥꯔꯝꯕꯗꯤ ꯃꯥꯗꯣ ꯑꯈꯣꯏꯕꯨ ꯅꯨꯄꯤ
ꯅꯨꯄꯤ ꯍꯥꯏꯔꯒ ꯅꯨꯄꯤ ꯂꯩꯕꯒꯤ ꯅꯣꯏ ꯂꯥꯏꯕꯅꯤꯅ ꯑꯩꯗꯤ ꯁꯥꯎꯒ ꯂꯩ ꯍꯥꯏꯕ
ꯑꯗꯨ ꯑꯣꯏꯔꯁꯨ ꯃꯣꯏ ꯍꯥꯏꯗꯅ ꯈꯥꯡꯉꯁꯨ ꯑꯗꯨꯝ ꯈꯪꯅꯅꯤꯡꯕ
ꯎꯝ
ꯑꯗꯨꯒ ꯑꯩꯅ ꯑꯈꯣꯏꯗꯤ ꯁꯥꯎꯕꯁꯦ ꯑꯩꯈꯣꯏꯒꯤ ꯏꯃꯥꯅ ꯑꯈꯣꯏꯒꯤ ꯏꯃꯥꯟꯅꯕꯤ ꯑꯃ ꯄꯤ ꯑꯅꯨꯄꯥ ꯄꯥꯏꯕꯗꯣ ꯑꯗꯨꯒꯤ ꯅꯨꯄꯤ ꯃꯥꯒꯤ ꯃꯥꯒ ꯅꯍꯥꯟ ꯐꯥꯎꯅꯥꯕ ꯑꯩꯈꯣꯏ ꯈꯨꯟꯒꯤ ꯃꯅꯥꯕ ꯑꯩꯈꯣꯏ ꯁꯥꯎꯅꯤꯡꯕ ꯅꯨꯄꯥ ꯅꯨꯄꯥ ꯑꯃꯗꯣ ꯃꯥꯁꯨ ꯅꯨꯄꯤꯕꯨ ꯁꯨꯃꯥꯏꯅ ꯇꯥꯎꯕꯅꯦ ꯑꯩꯈꯣꯏꯅ ꯎꯝ ꯃꯣꯏꯁꯨ ꯀꯔꯤꯅꯣ ꯐꯠꯇꯕ ꯃꯇꯝ ꯍꯥꯏꯕꯗꯤ ꯂꯥꯟꯕ ꯃꯇꯝ ꯑꯃ ꯂꯩꯗꯅ ꯑꯗꯨꯁꯨ ꯑꯩꯈꯣꯏꯅ ꯍꯦꯛ ꯂꯥꯜꯂꯗꯤ ꯅꯨꯄꯤ ꯍꯥꯏꯗꯤ ꯌꯥꯝ ꯄꯥꯡꯉꯦ ꯌꯥꯝ ꯄꯥꯡꯉꯦ ꯑꯗꯨ ꯋꯥꯔꯤ ꯃꯣꯏꯗꯤ ꯃꯥꯗꯤ ꯁꯨꯥꯏꯅ ꯍꯥꯏꯌꯦꯕꯀꯣ ꯑꯩꯗꯤ ꯅꯍꯥꯟ ꯁꯥꯎꯅꯤꯡꯕ ꯐꯥꯎꯋꯦ ꯑꯗꯨꯁꯨ ꯋꯥ ꯉꯥꯡꯅꯤꯡꯗꯕꯒꯤ ꯑꯗꯨꯝ ꯂꯥꯏꯔꯦ ꯍꯥꯏꯕꯗꯤ ꯅꯨꯄꯤ ꯀꯔꯤ ꯅꯨꯄꯤ ꯄꯥꯡꯕ ꯅꯨꯄꯤ ꯄꯥꯡ ꯅꯨꯄꯤ ꯄꯥꯡꯕꯒꯅꯦ ꯅꯣꯏꯗꯤ ꯀꯔꯤ ꯇꯥꯎꯔꯤꯅꯣ ꯅꯣꯏ ꯄꯥꯡꯕꯒꯤꯅꯦꯅꯀꯣ ꯅꯣꯏ ꯄꯥꯡꯕꯒꯤꯅꯤ ꯄꯥꯡꯉꯦ ꯄꯥꯡꯉꯦ ꯍꯥꯏꯔꯒ ꯅꯣꯏ ꯑꯩꯗꯤ ꯋꯥ ꯌꯥꯝ ꯁꯥꯎꯅꯤꯡꯕ ꯑꯗꯨꯒꯤ ꯅꯨꯃꯤꯠꯇꯣ ꯈꯨꯗꯤꯡ ꯑꯁꯨꯃꯥꯏꯅ ꯑꯗꯨꯝ ꯃꯥꯗꯤ ꯉꯥꯡꯕ ꯀꯨꯏꯔꯦ ꯑꯩꯉꯣꯟꯗ ꯈꯛꯇ ꯅꯠꯇꯦ ꯑꯩꯈꯣꯏꯒꯤ ꯏꯃꯥꯟꯅꯕꯤꯁꯨ ꯍꯥꯏꯕꯅꯤ ꯑꯩꯈꯣꯏꯒꯤ ꯢꯃꯥꯟꯅꯕꯤꯁꯨ ꯍꯥꯏꯕꯅꯤ ꯅꯨꯄꯤꯗꯤ ꯐꯩꯌꯦ ꯍꯥꯏꯌꯦꯍꯥꯏꯌꯦꯅ ꯑꯩꯈꯣꯏꯒꯤ ꯢꯃꯥꯟꯕꯤꯁꯨ
ꯅꯍꯥꯟ ꯑꯩꯈꯣꯢ ꯏꯁꯤꯡ ꯇꯥꯕ ꯃꯇꯥꯝꯗ ꯍꯥꯏꯗꯤ ꯑꯩꯈꯣꯏꯕꯨ ꯌꯥꯝ ꯄꯥꯝꯃꯦ ꯌꯥꯝ ꯄꯥꯝꯃꯦ ꯍꯥꯏꯕꯗꯣ ꯌꯥꯝ ꯊ ꯊ
ꯃꯣꯏꯁꯨ ꯃꯣꯏꯁꯨ ꯄꯥꯡ ꯌꯥꯝ ꯄꯥꯡꯉꯤꯗꯅ ꯑꯩ ꯑꯩꯁꯨ ꯍꯥꯢꯕꯅꯤ ꯅꯪ ꯌꯥꯝ ꯄꯥꯡꯕꯒꯦ ꯑꯩꯈꯣꯏ ꯏꯃꯥꯟꯅꯕꯤꯗꯨ ꯅꯪ ꯇꯣꯛꯈ꯭ꯔꯕꯅꯤ ꯅꯪ ꯄꯥꯡꯕꯒꯤꯅꯤ ꯑꯗꯨꯗꯨꯅ ꯑꯩ ꯍꯥꯏꯔꯒ ꯅꯨ ꯃꯥ ꯋꯥ ꯉꯥꯡꯗꯦ ꯑꯗꯨꯒꯤ ꯃꯇꯝꯗꯒꯤ ꯑꯗꯨꯒꯤꯅꯤ ꯌꯥꯝ ꯍꯩꯕ ꯁꯥꯔꯒ ꯑꯩꯁ ꯍꯣꯏ ꯍꯥꯏꯗꯤ ꯍꯥꯏꯔꯝꯒꯅꯤ ꯑꯗꯣꯢꯁꯨ ꯃꯥ ꯄꯥꯡꯕꯒꯤꯅꯤ ꯃꯤ ꯑꯃꯗ ꯑꯗꯨꯅꯤ ꯑꯩꯅ ꯍꯥꯏꯕꯗꯤꯀꯣ ꯃꯥ ꯄꯥꯡꯕꯒꯤꯅꯤ ꯑꯩꯈꯣꯏꯕꯨ ꯄꯥꯡꯉꯦ ꯍꯥꯏꯕꯗꯨ ꯍꯥꯏꯕ ꯋꯥꯅꯤꯗ ꯄꯥꯡꯉꯁꯨ ꯃꯥꯒꯤ ꯃꯁꯥꯗ ꯑ ꯑ ꯑꯗꯨꯃꯥꯏꯅ ꯇꯥꯎ ꯃꯥꯜꯂꯦ ꯍꯥꯏꯕ ꯋꯥꯈꯜ ꯃꯥꯗꯤ ꯃꯁꯥꯅ ꯁꯨꯃꯥꯏꯅ ꯈꯜꯂꯒ ꯇꯣꯛꯑꯅꯤꯗꯅ ꯌꯥꯝ ꯄꯥꯡꯉꯦ ꯍꯥꯏꯕꯗꯣ ꯃꯥ ꯃꯁꯥꯅ ꯄꯥꯡꯕꯒꯤ ꯑꯗꯨ ꯍꯥꯏꯗꯣꯛꯄꯅꯦꯕ
ꯎꯝ
ꯑꯩꯗꯤ ꯃꯉꯣꯟꯗ ꯁꯨꯃꯥꯏꯅ ꯍꯥꯏꯕꯅꯤ ꯅꯪꯅ ꯄꯪꯕꯒꯤꯅꯤ ꯃꯤ ꯑꯃꯗ ꯄꯥꯝꯃꯦ ꯍꯥꯏꯕꯗꯨꯅ
ꯅꯨꯄꯥꯅ ꯎꯝ ꯍ ꯑꯗꯣ ꯈꯪꯕ ꯑꯗꯨ ꯃꯣꯏꯒꯤꯗꯤ ꯈꯔꯗꯤ ꯌꯥꯎꯋꯦꯀꯣ ꯈꯪꯉꯦꯕ ꯑꯗꯨ ꯑꯣꯏꯔꯁꯨ ꯃꯣꯏꯅ ꯍꯥꯏꯗꯣꯛꯄꯗꯣ ꯀꯩꯅꯣꯝ ꯇꯧꯋꯦꯕ ꯍꯥꯏꯗꯣꯛꯄꯗꯣ꯫ ꯑꯗꯨ
ꯑꯩꯅ ꯅꯍꯥꯟ ꯁꯥꯎꯅꯤꯡꯕ ꯑꯃꯅ ꯑꯗꯨꯒꯤ ꯅꯨꯄꯥꯗꯣ꯫ ꯑꯩꯈꯣꯏꯒꯤ꯫ ꯏꯅꯥꯎꯅꯨꯄꯥꯒꯤ ꯃꯃꯥꯡꯗ ꯁꯥꯖꯥꯟ ꯆꯥꯕ ꯋꯥꯅꯤꯗ꯫ ꯑꯩꯗꯤ ꯌꯥꯝ ꯁꯥꯎꯅꯤꯡꯕꯗꯣ꯫ ꯅꯪꯅ ꯅꯅꯥꯎ ꯅꯨꯄꯥꯕꯨ ꯑꯁꯨꯃꯥꯏꯅ ꯄꯥꯏꯒꯅꯨ ꯁꯤꯒꯨꯝꯕ꯫ ꯄꯥꯏꯒꯅꯣ ꯐꯠꯇꯕꯅꯦ ꯁꯨꯃꯥꯏꯅ ꯉꯥꯡ ꯉꯥꯡꯒꯗꯕꯅꯤꯅ ꯀꯔꯤꯒꯤꯅꯣ ꯅꯪ ꯑꯩꯈꯣꯏꯒꯤ ꯏꯅꯥꯎ ꯅꯨꯄꯥꯒꯤ ꯃꯃꯥꯡꯗ ꯆꯥꯕꯁꯤꯗꯤꯅ ꯑꯩ ꯁꯥꯎꯔꯒ ꯃꯉꯣꯟꯗ ꯍꯥꯏꯕꯅꯦ꯫
ꯅꯪꯅ ꯉꯥꯡꯒꯗꯕꯅꯦꯕ ꯅꯪꯒꯤ ꯅꯅꯥꯎ ꯅꯨꯄꯥꯅ ꯄꯥꯏ ꯄꯥꯏꯅꯤꯡꯕꯒꯨꯝꯕ ꯎꯔꯗꯤꯕ ꯄꯥꯏꯕꯒꯨꯝꯕ ꯎꯔꯗꯤ ꯍꯥꯏꯔ ꯍꯥꯏꯕꯅꯤ ꯃꯉꯣꯟꯗ꯫
ꯎꯝ꯫
ꯅꯠꯇ꯭ꯔꯣ ꯃꯣꯏ ꯃꯅꯥꯎ ꯅꯨꯄꯥꯒꯤ ꯃꯃꯥꯡꯗ ꯅꯨꯄꯥ ꯍꯥꯏꯕꯗꯤ ꯌꯥꯝ ꯂꯥꯛꯑꯦꯗꯅ꯫ ꯑꯩ ꯁꯥꯎꯅꯤꯡꯈꯔꯦ ꯑꯗꯨꯒꯤ ꯅꯨꯃꯤꯠꯇꯣ꯫
ꯒ꯭ꯌꯥꯟ ꯇꯥꯒꯗꯔ ꯍꯥꯏꯔ ꯇꯥꯗꯦꯅꯦ꯫
ꯑꯗꯨꯒꯤꯅꯦ ꯑꯩꯈꯣꯏꯅ ꯈꯟꯕꯗꯨꯒ ꯑꯁ ꯑꯕꯨꯖꯤꯠꯅꯦ꯫
ꯑꯗꯨꯅꯦ ꯑꯩꯗꯤ ꯑꯍꯥꯟꯕꯗꯁꯨ ꯌꯥꯝ ꯊꯖꯕꯅꯦ ꯃꯥꯗꯤ꯫
ꯑꯗꯨꯒꯤꯅꯦ ꯑꯩꯈꯣꯏ ꯍꯥꯟꯅꯗꯤ ꯐꯥꯏꯌꯦ ꯐꯥꯏꯌꯦ ꯅ꯫ ꯑꯩꯈꯣꯏꯒꯤ ꯏꯅꯥꯎꯅꯨꯄꯤ ꯑꯩꯈꯣꯏ ꯌꯥꯝ ꯍꯥꯏꯌꯦꯗꯅ ꯑꯩꯈꯣꯏꯒꯤ ꯏꯃꯥꯟꯅꯕꯤꯗꯁꯨ
ꯎꯝ꯫
ꯑꯗꯨꯒ ꯑꯗꯨꯒ ꯃꯥꯟꯅꯗꯦ꯫
ꯑꯩꯈꯣꯏ ꯏꯃꯥꯟꯅꯕꯤꯗꯣ ꯃꯣꯏ ꯃꯣꯏ ꯍꯥꯏꯌꯦ ꯐꯩꯌꯦ ꯍꯥꯏꯕ ꯅꯠꯇꯔꯣ꯫